ꯍꯜꯂꯣ
ꯍꯜꯂꯣ
ꯇꯥꯕ꯭ꯔꯣ
ꯇꯥꯏꯌꯦ
ꯆꯥꯛ ꯆꯥꯔꯕꯣ
ꯆꯥꯔꯦ ꯅꯪ ꯆꯥꯔꯕꯣ
ꯀꯔꯤ ꯑꯩꯔꯣ
ꯎꯝ
ꯆꯥꯔꯦ
ꯀꯩ ꯏꯟꯖꯥꯡ ꯆꯥꯔꯒꯦ
ꯏꯔꯥꯡ ꯉꯥ ꯊꯣꯡꯕ ꯆꯥꯏ
ꯎꯝ ꯀꯩꯗꯩ ꯍꯨꯖꯤꯛ ꯑꯈꯣꯏꯖꯨ ꯎꯠꯇꯤꯌꯣ ꯀꯥꯡꯁꯣꯏꯌꯣ ꯀꯥꯡꯉꯧꯒ ꯆꯥꯏ
ꯎꯝ ꯑꯍꯥꯎꯕ ꯉꯥꯇꯅꯤꯅꯦ
ꯑꯍꯥꯎꯕ ꯉꯥꯛꯇꯅꯤ ꯅꯪ ꯏꯁ꯭ꯀꯨꯜ ꯆꯠꯄꯗꯨꯕꯨ ꯅꯨꯡꯁꯥ ꯁꯥꯗ꯭ꯔꯣ
ꯁꯥꯏ
ꯎꯝ ꯅꯣꯏ ꯚꯦꯟꯗꯣ ꯃꯤ ꯀꯌꯥ ꯇꯣꯡꯒꯦ
ꯑꯩꯕ ꯉꯥꯔꯤ ꯅꯝꯃꯤꯅꯦꯃꯤ ꯚꯦꯟꯗꯣ ꯍꯥꯏꯗꯤ ꯃꯤꯗꯣ ꯎꯝꯋꯥ ꯃꯤ ꯀꯌꯥ ꯑꯗꯣ ꯑꯩꯈꯣꯏ ꯀꯩꯅꯣꯃꯨꯛ ꯇꯣꯡꯉꯝꯅꯤꯌꯦ ꯚꯦꯟ ꯃꯆꯥꯗꯨꯗ ꯑꯩꯈꯣꯏ ꯇ꯭ꯔꯥꯏꯟꯊꯣꯏ ꯇ꯭ꯔꯥꯉꯥꯃꯨꯛ ꯇꯣꯡꯉꯝꯅꯤ
ꯅꯨꯄꯥ ꯀꯌꯥ ꯅꯨꯄꯤ ꯀꯌꯥ ꯇꯣꯡꯉꯤꯕ
ꯅꯨꯄꯥ ꯃꯃꯥꯡꯗ ꯑꯃ ꯃꯅꯤꯡꯗ ꯃꯣꯏ ꯑ ꯃꯔꯤ ꯑꯗꯨꯕꯛꯇ ꯂꯥꯛꯇꯧ ꯋꯥꯠꯂꯤꯕ
ꯎꯝ
ꯑꯗꯨꯒ ꯅꯨꯄꯤ ꯑꯩꯈꯣꯏ ꯏꯂꯕꯦꯟꯒꯤ ꯑꯍꯨꯝ ꯑꯃ ꯑꯗꯨꯒ ꯇꯨꯋꯦꯜꯐꯀꯤ ꯃꯣꯏ ꯅꯨꯄꯤ ꯈꯔꯑꯝꯒ ꯈꯨꯔꯥꯏꯗꯒꯤꯅꯦ ꯃꯣꯏꯔꯥꯡ ꯀꯝꯄꯨꯗꯩꯅꯦ ꯈꯔ ꯌꯥꯎꯋꯦ
ꯍꯨꯖꯤꯛ ꯁ꯭ꯀꯨꯜ ꯆꯠꯂꯣꯏꯗ꯭ꯔꯣ
ꯆꯠꯅꯤ
ꯎꯝ ꯑꯩꯈꯣꯏꯖꯨ ꯍꯌꯦꯡ ꯑꯉꯥꯡ ꯁ꯭ꯀꯨꯜ ꯀꯥ ꯍꯧꯗꯣꯔꯦ
ꯑꯩꯈꯣꯏꯖꯨ ꯉꯔꯥꯡꯗꯩ ꯍꯧꯔꯤꯅꯦ ꯃꯣꯏꯗꯤ ꯅꯨꯃꯤꯠ ꯀꯌꯥꯅꯤ ꯁꯨꯨꯇꯤ ꯊꯥꯏ
ꯅꯨꯃꯤꯠ ꯇꯥꯡ ꯇꯔꯥꯃꯥꯄꯟꯗꯒꯤ ꯊꯥꯕꯅꯤ ꯅꯨꯃꯤꯠ ꯇꯔꯥꯅꯤꯃꯨꯛ ꯊꯥꯃꯂꯦ
ꯑꯁ ꯑꯩꯈꯣꯏꯗꯤ ꯍꯞꯇꯥ ꯑꯝꯈꯠꯇꯅꯤ ꯍꯞꯇꯥꯕꯥꯎ ꯐꯥꯗꯦ ꯊꯥꯏꯖꯤ
ꯃꯤ ꯅꯨꯃꯤꯠꯇꯔꯥꯅꯤ ꯊꯥꯏ
ꯏꯆꯟ ꯍꯣꯏ ꯅꯥꯎꯕꯣꯏ ꯍꯣꯏꯗꯤ ꯇꯨꯝꯒ꯭ꯔꯕꯣ ꯍꯌꯦꯡ‌ ꯁ꯭ꯀꯨꯜ ꯆꯠꯇꯣꯏꯅꯤꯅ ꯇꯨꯝꯃꯝꯃꯅꯤ
ꯇꯨꯝꯒꯔꯦ ꯃꯣꯏꯕꯅꯤ ꯉꯟꯇꯥꯅ ꯍꯣꯝꯃꯥꯛꯀ ꯇꯧꯔꯒ ꯇꯨꯝꯒꯔꯦ
ꯎꯍꯨꯝ ꯑꯦꯁꯥꯏꯟꯃꯦꯟ ꯍꯧꯖꯤꯛꯀꯥꯟꯖꯦ ꯌꯥꯝ ꯌꯥꯝ ꯄꯤꯅꯔꯝꯅꯤ
ꯑꯁ ꯃꯣꯏ ꯃꯌꯥꯝ ꯄꯤꯔꯛꯑꯦꯅ ꯇꯧꯔꯒ ꯇꯨꯝꯒꯔꯦ ꯅꯪ ꯍꯟꯗꯛ ꯂꯥꯏ ꯍꯔꯥꯎꯕꯗꯨꯕꯨ ꯖꯒꯣꯏ ꯁꯥꯕꯗꯨ ꯅꯨꯡꯉꯥꯏꯒꯤꯕ꯭ꯔꯣ
ꯅꯨꯡꯉꯥꯏꯒꯤ ꯅꯨꯡꯉꯥꯏꯕꯗꯤ
ꯈꯪꯗꯦꯗ ꯍꯟꯗꯛꯇꯤ ꯃꯤꯖꯨ ꯌꯥꯝꯗ꯭ꯔꯦ
ꯎꯝ
ꯑꯗꯒꯤꯗꯤ ꯋꯥꯔꯜ ꯀꯞꯁꯨ ꯂꯩꯕꯅꯤꯅ ꯃꯤꯒꯩꯗꯣ ꯅꯨꯄꯥꯗ ꯀꯩꯗꯒꯤ ꯕꯣꯜꯒꯨꯝꯕ ꯌꯦꯡꯅꯗꯅ ꯂꯩꯔꯦ
ꯎꯝ
ꯑꯗꯒꯤꯗꯤ ꯈꯪꯗꯦꯗ ꯍꯟꯗꯛꯇꯤ ꯅꯨꯡꯉꯥꯏꯒꯤꯗꯦ ꯂꯥꯏ ꯂꯥꯏꯕꯨꯡꯒꯗꯣ ꯊꯥ ꯃꯃꯥꯡꯗꯗꯤ ꯂꯥꯏꯠꯀ ꯌꯥꯝ ꯉꯥꯟ ꯊꯥꯟꯗꯅ ꯐꯖꯕꯅꯦ ꯍꯟꯗꯛꯁꯤꯅ ꯂꯥꯏꯠꯇꯨꯖꯨ ꯂꯥꯏ ꯍꯔꯥꯎꯅꯤ ꯍꯔꯥꯎꯔꯣꯏ ꯇꯧꯅꯕꯒꯤ ꯐꯖꯅ ꯇꯧꯕꯤꯗ꯭ꯔꯦ
ꯅꯥꯎꯕꯣꯏꯒ ꯏꯆꯟꯒ ꯏꯆꯟꯗꯤ ꯖꯒꯣꯏ ꯁꯥꯏ ꯅꯥꯎꯕꯣꯏꯗꯤ ꯁꯥꯗ꯭ꯔꯦ
ꯅꯥꯎꯕꯣꯏꯅ‌ ꯂꯤꯈꯠꯈ꯭ꯔꯦ
ꯄꯥꯈꯪ ꯐꯥꯔꯝꯅꯤꯅ ꯃꯥ ꯖꯒꯣꯏ ꯁꯥꯎ ꯌꯥꯒꯤꯗꯔꯦ ꯃꯣꯏꯒ ꯁꯥꯃꯤꯟꯅꯕ ꯅꯨꯄꯤꯒꯩꯗꯨꯅ ꯁꯥꯎꯗꯅ ꯇꯧꯏꯄꯣꯠꯅꯤ
ꯎꯍꯥ ꯑꯗꯨꯅꯦ ꯃꯣꯏ ꯀꯥꯡꯕꯨ ꯑꯝꯇ ꯁꯥꯗ ꯃꯥꯜꯂꯦꯅꯦ
ꯃꯣꯏ ꯅꯨꯄꯥꯒꯩ ꯑꯝꯇ ꯁꯥꯗ꯭ꯔꯦ ꯍꯣꯏ ꯎꯝ ꯅꯨꯄꯤꯉꯥꯛꯇ
ꯎꯝ
ꯄꯦꯟꯇꯨꯗꯤ ꯁ꯭ꯀꯨꯜ ꯃꯥꯗꯤ ꯆꯥꯛ ꯆꯥ ꯊꯛ ꯆꯥꯔꯒ ꯂꯥꯛꯄ꯭ꯔꯣ
ꯆꯥꯛꯆꯥꯕ ꯍꯥꯏꯖꯦ ꯆꯥꯔꯛꯄꯅꯤꯗ ꯆꯥꯔꯛꯇꯕꯁꯨ ꯌꯥꯎꯕꯅꯦ
ꯑꯗꯨꯗꯤ ꯑꯩꯗꯤ ꯃꯣꯏ ꯃꯃꯥꯅ ꯉꯟꯅꯒ ꯊꯣꯡꯝꯕꯤꯔꯝꯗꯧꯕ ꯃꯥꯟꯗꯕ
ꯅꯣꯏ ꯄꯨꯡ ꯀꯌꯥꯗꯅꯣ ꯁꯨꯇꯤ ꯊꯥꯏꯗꯣ
ꯑꯁ ꯑꯗꯨꯏꯗꯤ ꯉꯜꯂꯤꯗ
ꯆꯥꯛ ꯆꯥꯗ꯭ꯔꯗꯤ ꯆꯥꯛ ꯂꯥꯝꯃꯛ ꯀꯅꯤꯕ
ꯑꯣ ꯁꯨꯇꯤꯕꯨꯗꯤ ꯑꯈꯣꯏꯗꯤ ꯉꯜꯂꯦ ꯄꯨꯡ ꯑꯃꯒ ꯃꯤꯅꯤꯠ ꯇꯔꯥꯗ ꯊꯥꯏ
ꯅꯣꯏꯒꯤ ꯁ꯭ꯀꯨꯜꯒꯤ ꯕꯦꯟꯗꯣ ꯃꯤ ꯀꯥꯏꯗꯩꯩꯅ ꯀꯥꯏꯕꯣꯛ ꯇꯣꯡꯒꯦ
ꯁ꯭ꯀꯨꯜꯒꯤ ꯕꯦꯟꯁꯦ ꯇꯈꯦꯜꯗꯒꯤ ꯇꯣꯡꯉꯦ ꯁꯟꯖꯦꯜꯕꯝꯗꯩꯩ ꯃꯣꯏ ꯑꯅꯤ ꯇꯣꯡꯉꯦ ꯃꯔꯣꯏꯔꯥꯡ ꯀꯝꯄꯨꯗꯒꯤ ꯃꯣꯏ ꯑꯍꯨꯝ ꯇꯣꯡꯉꯦ ꯈꯨꯔꯥꯏꯗꯩꯩ ꯅꯨꯄꯤ ꯑꯃ ꯋꯥꯡꯈꯩꯗꯩꯩ ꯑꯃ
ꯅꯣꯏ ꯒꯥꯔꯤꯗꯤ ꯃꯤ ꯆꯠꯂꯤ ꯍꯦ
ꯑꯗꯨꯅꯦ ꯆꯟꯕꯅꯦ ꯑꯉꯥꯡ ꯃꯆꯥꯒꯤ ꯇꯥꯏꯞꯇꯅꯦ ꯅꯝꯃ ꯆꯠꯂꯤꯁꯦ ꯂꯥꯛꯇꯕꯕꯨꯗꯤ ꯐꯅꯌꯥꯝ ꯌꯥꯎꯋꯤꯗ
ꯎꯝ ꯀꯂꯦꯟꯒ ꯑꯣꯏꯔꯦ ꯁꯥꯕꯅ ꯂꯣꯏ
ꯑꯗꯨꯅꯤ ꯁꯥꯏꯅꯦ ꯍꯥꯏꯕ
ꯅꯪ ꯍꯧꯖꯤꯛ ꯀꯔꯤ ꯀꯔꯤ ꯇꯧꯔꯤꯒꯦ
ꯑꯁ ꯀꯩꯝ ꯇꯧꯗꯦꯗ
ꯅꯣꯏ ꯃꯥꯍꯣꯏ ꯅꯣꯏ ꯆꯦ ꯍꯣꯏꯗꯤ ꯀꯩꯗꯧꯔꯤꯒꯦ
ꯑꯈꯣꯏꯆꯦꯖꯨ ꯃꯥꯖꯨ ꯍꯧꯖꯤꯛ ꯀꯟꯅ ꯇꯥꯛꯁ ꯃꯌꯥꯝ ꯃꯦꯜꯂꯤ ꯑꯈꯣꯏ ꯃꯥꯗꯤ ꯁꯨꯝ ꯂꯩ ꯉꯁꯥꯏꯗꯤ ꯉꯥ ꯐꯥꯕ꯭ꯔꯥ ꯀꯩꯅꯣꯝ ꯆꯠꯈꯤꯝ
ꯌꯥ ꯀꯌꯥꯝ ꯐꯔꯛ ꯀꯦ
ꯑꯗꯨꯝ ꯐꯥꯔꯛꯈꯤꯕ ꯃꯥꯜꯂꯦ ꯉꯥꯃꯨ ꯑꯆꯧ ꯑꯆꯧꯕꯒ ꯌꯥꯝ ꯄꯨꯔꯛꯈꯤꯕꯅꯦ
ꯊꯣꯡꯉ ꯆꯥꯗ꯭ꯔꯣ
ꯆꯥꯏꯌꯦ ꯑꯗꯨ ꯉꯥ ꯃꯆꯥ ꯊꯣꯡꯉꯦ ꯍꯥꯏꯁꯦ ꯉꯥꯃꯨꯗꯨꯕꯨꯗꯤ ꯊꯣꯡꯗꯦ ꯀꯥꯏ ꯆꯠꯈ꯭ꯔꯕꯅꯣ ꯈꯪꯗꯦ ꯉꯥꯃꯨꯗꯨꯗꯤ
ꯉꯥꯃꯨꯗꯣ ꯈꯣꯏꯔꯣꯝꯒꯤꯖꯨ ꯉꯥ ꯐꯥꯅꯕ ꯍꯧꯔꯛꯑꯅꯤ ꯐꯥꯅꯗ꯭ꯔꯤ ꯍꯧꯖꯤꯛ ꯐꯥꯎꯗꯤ
ꯍꯧꯔꯛꯑꯅꯤ ꯍꯧꯔꯛꯑꯅꯤ ꯅꯣꯡ ꯇꯥꯗꯣꯔꯦ ꯅꯣꯡꯁꯦ ꯁꯨꯡꯇꯥꯕꯨ ꯇꯥꯒꯤꯗ꯭ꯔꯕ ꯀꯩꯅꯣꯝ ꯇꯧꯔꯦꯗ
ꯎꯝ ꯂꯧ ꯍꯨꯟꯅꯕ ꯂꯣꯏꯔꯛꯀꯗꯣꯔꯦ
ꯈꯣꯏꯔꯣꯝꯒꯤ ꯑꯗꯨꯒ ꯂꯧ ꯍꯨꯟꯅꯕ ꯂꯣꯏꯔꯒ ꯉꯥ ꯐꯥꯅꯔꯛꯑꯅꯤ ꯎꯝ ꯏꯁꯤꯡꯒꯤ ꯏꯅꯣꯠꯀ ꯂꯥꯛꯑꯒꯒ ꯆꯠꯇꯅ ꯈꯣꯠꯇꯅ ꯏꯁꯤꯡ ꯆꯥꯎꯕ ꯌꯦꯡꯗꯅꯒ ꯌꯥꯝ ꯇꯧꯅꯔꯛꯑꯅꯤꯗ ꯑꯈꯣꯏꯔꯣꯝꯒꯤꯗꯤ
ꯏꯁꯤꯡꯖꯤꯕꯨ ꯍꯟꯇꯛꯁꯨ ꯏꯁꯤꯡ ꯆꯥꯎꯗꯣꯏꯖꯥꯠꯂꯣ
ꯈꯪꯗꯦ ꯍꯟꯇꯛꯇꯤ ꯅꯣꯡ ꯑꯈꯥꯛ ꯑꯔꯥꯎ ꯌꯥꯝ ꯂꯩ ꯍꯥꯏꯕꯅꯤ
ꯍꯩꯃ ꯏꯁꯤꯡꯖꯦ ꯀꯝꯀꯥꯟ ꯆꯥꯎꯅꯒꯦ
ꯏꯁꯤꯡꯖꯦ ꯆꯤꯡꯖꯤꯟꯗ ꯂꯧ ꯄꯦꯡꯅꯔꯛꯄꯗ ꯂꯧ ꯄꯦꯡ ꯂꯣꯏꯔꯛꯄꯗ ꯑꯁ ꯃꯃꯥꯡꯗꯁꯨ ꯏꯁꯤꯡ ꯆꯥꯎꯗꯅ ꯑꯝꯇꯣꯏꯕ ꯂꯣꯏꯒ꯭ꯔꯕꯅꯤꯗ
ꯐꯧꯒꯨꯝꯕꯗꯤ ꯂꯣꯏ ꯁꯤꯔꯦ
ꯑ ꯂꯧ ꯇꯪꯈꯥꯏꯝ ꯁꯤꯒꯔꯦ ꯇꯪꯈꯥꯏ ꯑꯃ ꯂꯣꯛꯑꯦ ꯐꯧꯖꯨ ꯇꯥꯏꯕ ꯁꯤꯠꯇꯔꯦ
ꯍꯧꯖꯨꯋꯥ
ꯎꯝ
ꯃꯤꯖꯤꯡꯖꯦ ꯆꯦꯡꯌꯦꯟ ꯉꯥꯛ ꯆꯥꯟꯅꯔꯕ ꯖꯥꯠꯂ
ꯆꯦꯡꯉꯦꯟ ꯉꯥꯛꯇ ꯆꯥꯔ ꯃꯜꯂꯦ ꯆꯥꯛꯀ ꯑꯝꯇ ꯆꯥꯛ ꯑꯐꯕ ꯑꯇ ꯆꯥꯗ꯭ꯔ ꯃꯥ ꯆꯦꯡ ꯑꯝꯇ ꯇꯥꯏꯕ ꯁꯤꯠꯇ꯭ꯔ
ꯆꯦꯡꯖꯤꯅ ꯀꯝ ꯀꯔꯝ ꯀꯥꯟꯗ ꯇꯥꯏꯕꯗ ꯀꯔꯝ ꯀꯥꯟꯗ ꯁꯤꯠꯀꯦ
ꯈꯪꯗꯦ ꯑꯗꯨꯝ ꯁꯤꯠꯄꯅꯦ ꯍꯧꯖꯤꯛꯇꯤ ꯋꯥꯟꯕ ꯂꯥꯛꯈꯤꯗ꯭ꯔꯦꯗ ꯃꯤꯟ ꯇꯛꯄꯒ ꯌꯥꯝ ꯋꯥꯔꯦꯗ ꯍꯧꯖꯤꯛ ꯇꯤ ꯅꯨꯡꯁꯥꯒ ꯁꯕ
ꯅꯨꯡꯁꯥꯁꯦ ꯈꯨꯠꯁꯥ ꯊꯤꯁꯥꯏ ꯍꯥꯏꯕ
ꯑꯗꯨꯅꯤ ꯃꯤꯟ ꯇꯛꯄꯗꯕ ꯌꯥꯝ ꯋꯥꯏ ꯍꯥꯟꯅ ꯍꯥꯀꯠꯆꯔꯤꯕ ꯋꯥꯅ ꯋꯥꯔꯤꯕ ꯑꯉꯥꯡꯖꯨ ꯆꯥꯎꯔꯛꯑꯃꯤꯅ ꯄꯩꯁꯥꯁꯨ ꯃꯌꯥꯝ ꯆꯪꯉꯦ ꯆꯦꯡꯖꯨ ꯆꯥꯏꯕ ꯁꯤꯠꯇꯔꯦ ꯑꯗꯨꯗꯤ ꯌꯥꯗ꯭ꯔꯦ ꯅꯣꯏ ꯂꯥꯏꯔꯤꯛ ꯇꯝꯕꯅꯤꯅ ꯆꯪꯉꯝꯅꯤꯗ ꯄꯩꯁꯥ ꯃꯌꯥꯝ ꯆꯪꯗ꯭ꯔꯣ
ꯆꯪꯉꯦ ꯄꯥꯏꯕꯦꯠ
ꯑꯗꯨꯅꯦ ꯑꯗꯨꯅꯤ ꯇꯨꯏꯁꯟ ꯑꯃꯨꯛ ꯆꯠꯂꯤ ꯑꯃꯃꯨꯛ ꯇꯧꯏ ꯇꯧꯕꯗ ꯏꯁ ꯅꯕꯣꯏ ꯍꯣꯏꯒꯗꯤ ꯑꯌꯨꯛ ꯉꯟꯇꯥ ꯉꯇꯥ ꯍꯧꯒꯠꯂꯒ ꯇꯨꯁꯟ ꯆꯠꯂꯤꯝꯅꯤꯗ ꯑꯩ ꯉ ꯉꯟꯇꯥꯅ ꯍꯧꯒꯠꯂꯒ ꯑꯃꯨꯛ ꯇꯨꯏꯁꯟ ꯆꯠꯈ꯭ꯔꯅꯤ ꯍꯜꯂꯛꯑꯅꯤ ꯁ꯭ꯀꯨꯜ ꯑꯃꯨꯛ ꯆꯠꯂꯅꯤ ꯍꯌꯦꯡ ꯃꯣꯏ
ꯑꯩ ꯑꯈꯣꯏꯖꯨ ꯁ꯭ꯀꯨꯜꯗꯣ ꯇꯔꯨꯛꯀ ꯃꯤꯅꯤꯠ ꯀꯨꯟꯗ ꯕꯦꯟ ꯂꯥꯛꯑꯦ
ꯃꯣꯏ ꯇꯔꯨꯛ ꯃꯈꯥꯏꯗ
ꯅꯥꯎꯕꯣꯏꯅ ꯇꯝꯃꯤꯖꯤꯅ ꯀꯩ ꯁ꯭ꯀꯨꯜ ꯇꯝꯃꯤꯅꯣ
ꯃꯗꯤ ꯅꯥꯄꯦꯠꯇ ꯗꯀꯤꯔꯇ
ꯎꯝ ꯈꯣꯏꯆꯟꯁꯨ
ꯎꯝ ꯑꯩꯈꯣꯏꯅꯥꯎꯕꯣꯏꯅ ꯀ꯭ꯂꯥꯁ ꯑꯥꯏꯠ ꯀꯥꯔꯦ ꯏꯆꯅꯨ ꯐꯣꯔ ꯀꯥꯔꯦ ꯅꯣꯏ ꯅꯆꯦ ꯅꯣꯏ ꯃꯥꯥꯏ ꯇꯨꯡꯈ꯭ꯔꯕꯣ
ꯇꯨꯝ ꯒꯔꯦꯗꯥ
ꯇꯨꯝꯒꯔꯦ
ꯎꯝ
ꯎꯝ ꯅꯪ ꯅꯪ ꯍꯪꯆꯤꯠ ꯂꯥꯛꯈꯤꯔꯣ
ꯂꯥꯡꯉꯤꯅꯦ ꯃꯄꯥꯟ ꯐꯝꯃꯤꯅꯦ ꯏꯊꯟꯇ
ꯎꯝ
ꯑꯩꯈꯣꯏ ꯕꯣꯏꯁꯨ ꯂꯩ ꯂꯩꯕꯕꯨꯗꯤ
ꯎꯝ
ꯐꯃꯨꯡ ꯆꯪꯉꯕꯣ
ꯑꯩ ꯐꯃꯨꯡꯗ ꯆꯪꯉꯦ ꯅꯣꯏ ꯗꯗꯥꯁꯨ ꯇꯨꯡꯈ꯭ꯔꯕꯣ
ꯑꯩꯈꯣꯏꯗ ꯍꯟꯖꯜꯂꯛꯑꯕꯕꯨ ꯈꯪꯗꯦꯗ
ꯅꯣꯏ ꯕꯥꯗꯤ ꯆꯥꯛ ꯆꯥꯈ꯭ꯔꯕꯣ
ꯑꯩꯈꯣꯏꯕ ꯆꯥꯔꯝꯃꯅꯤꯗ ꯊꯕꯛ ꯊꯕꯛ ꯆꯠꯂꯨꯕꯅꯤꯅ
ꯂꯧ ꯈꯣꯏ ꯂꯧ ꯈꯣꯏ ꯆꯠꯂꯨꯕ꯭ꯔꯣ
ꯂꯧꯈꯣꯏ ꯎꯝ ꯆꯠꯂꯝꯗꯧ ꯃꯥꯜꯂꯦ
ꯎꯝ ꯅꯣꯡꯁꯦ ꯈꯔ ꯇꯥꯕꯤꯔꯒꯦ ꯅ ꯇꯨꯝꯃꯗꯕꯅꯤ ꯅꯣꯡꯁꯦ ꯈꯔ ꯇꯥꯕꯤꯔꯗꯤ ꯐꯗꯕꯅꯤꯅꯦ ꯅꯨꯡꯁꯥ ꯁꯥꯔꯤꯁꯦ ꯐꯅꯕ
ꯎꯝ
ꯃꯤꯁꯤꯡꯁꯦ ꯍꯥ ꯍꯥ ꯀꯥꯝꯃꯒ ꯈꯥꯡꯅꯔꯦꯅꯤ ꯋꯥꯅꯔꯦꯅꯤ
ꯑꯗꯨꯖꯅꯦ
ꯃꯤ ꯑꯉꯥꯡꯈꯩ ꯁ꯭ꯀꯨꯜ ꯆꯠꯄꯗꯁꯨ ꯋꯥꯔꯅꯤ ꯅꯪꯅꯤ ꯇꯨꯝ ꯅꯤꯡꯗ꯭ꯔꯤꯕꯣ
ꯇꯨꯝꯅꯤꯡꯉꯦ ꯇꯨꯝꯃꯗꯕꯅꯤ
ꯎꯝ ꯅꯣꯏꯃꯥꯏꯅꯒ ꯇꯨꯝꯃꯗꯣꯏꯅꯦ ꯅꯣꯏꯃꯥꯏꯅꯒ ꯀꯧꯔꯛꯇ꯭ꯔꯣ ꯇꯨꯝꯃꯣ ꯂꯥꯛꯑꯣꯅ
ꯑꯁ ꯀꯧꯔꯛꯑꯝꯕꯅꯦ ꯑꯩꯅ ꯋꯥꯔꯤ ꯁꯥꯟꯅꯈꯤꯒꯦꯅ
ꯎꯝ
ꯍꯣꯏ ꯍꯣ ꯇꯨꯝꯃꯣ ꯊꯝꯃꯒꯦ
ꯑꯥ
ꯊꯝꯃꯦ ꯊꯝꯃꯦ
ꯎꯝ